ꯑꯣ ꯑꯣ ꯇꯥꯏꯌꯦ
ꯐꯖꯅ ꯇꯥꯕ꯭ꯔꯣ
ꯑꯣ ꯁꯤꯁꯦ ꯏꯅꯥꯎꯄꯤ ꯑꯣꯏꯒꯗ꯭ꯔꯣ ꯏꯅꯥꯎ ꯄꯤ ꯀꯧꯗꯣꯏꯔꯣ ꯀꯩ ꯀꯧꯗꯣꯏꯅꯣ
ꯃꯥꯅꯦ ꯃꯥꯅꯦ ꯅꯪꯅ ꯈꯜꯂꯤꯗꯨꯅꯦ ꯆꯨꯝꯃꯦ
ꯑꯣ ꯁꯣꯝꯁꯦ ꯆꯥꯛꯇꯤ ꯆꯥꯔꯕꯣ
ꯆꯥꯔꯦ ꯅꯪꯗꯤ
ꯑꯩꯈꯣꯏꯗꯤ ꯆꯥꯗ꯭ꯔꯤꯗ
ꯊꯦꯡꯉꯤꯅꯦ ꯆꯥꯛ ꯂꯥꯑꯝꯗ꯭ꯔꯣ ꯅ ꯄꯨꯛꯇꯣ ꯁꯣꯛꯀꯅꯤꯅꯦ ꯉꯟꯅ ꯆꯥꯊꯣꯛꯑꯣꯅꯦ
ꯑꯣꯍꯣ ꯑꯩꯈꯣꯏ ꯆꯥꯈ꯭ꯔꯦ ꯉꯁꯥꯏ
ꯎꯝ ꯉꯁꯥꯏ ꯆꯥꯈ꯭ꯔꯦ ꯅꯨꯝꯗꯥꯡꯒꯤ ꯆꯥꯛꯂꯣ
ꯑꯧ ꯆꯥꯈ꯭ꯔꯦ ꯉꯁꯥꯏꯅ ꯀꯅꯥ ꯍꯧꯖꯤꯛ ꯐꯥꯎ ꯆꯥꯛ ꯆꯥ ꯆꯥꯛ ꯆꯥꯗꯅ ꯂꯩꯔꯗꯤ ꯏꯁ
ꯑꯗꯨꯅꯦ ꯆꯈꯥꯎ ꯂꯣꯏ ꯁꯣꯛꯑꯅꯤ
ꯑꯩꯈꯣꯏꯗꯤ ꯀꯩꯁꯨ ꯇꯧꯔꯣꯏꯗ ꯑꯩꯈꯣꯏꯗꯤ
ꯑꯦ
ꯃꯤ ꯑ ꯃꯤ ꯃꯤ ꯑꯥꯏꯔꯟ ꯃꯦꯟꯒꯨꯝꯕꯅꯦ ꯀꯩꯅꯣ
ꯎꯝ ꯅꯪ ꯅꯪ ꯑꯩ ꯈꯪꯕ꯭ꯔꯣ
ꯈꯪꯗꯦꯗ ꯀꯅꯥꯔꯣ
ꯍꯥꯏꯔꯛꯑꯣ ꯀꯅꯥꯅꯣ
ꯑꯣ ꯑꯩꯈꯣꯏ ꯈꯪꯖꯗꯤꯌꯦ
ꯀꯩꯒꯤ ꯈꯪꯗ꯭ꯔꯤꯅꯣ ꯎꯝ
ꯀꯅꯥ ꯈꯡꯒꯦ
ꯍꯥꯏꯔꯛꯑꯣ
ꯑꯣꯍꯣ ꯋꯥꯀꯤꯡ ꯆꯦꯟꯕ ꯂꯥꯛꯀꯅꯤ ꯍꯥꯏꯕ ꯅꯠꯇ꯭ꯔꯣ ꯍꯧꯖꯤꯛ
ꯍꯧꯖꯤꯛ ꯅꯠꯇꯦꯍꯦ ꯀꯩꯗꯥꯏꯗꯩ ꯍꯧꯖꯤꯛ ꯆꯦꯜꯂꯗꯤ ꯎꯝ ꯑꯉꯥꯎꯕꯤ
ꯑꯣꯍꯣ ꯑꯩꯈꯣꯏꯗ ꯅꯨꯡꯁꯥ ꯊꯣꯛꯔꯤꯌꯦ ꯈꯪꯕ꯭ꯔꯥ
ꯎꯝ
ꯅꯣꯏꯔꯣꯝꯗ ꯅꯣꯏꯔꯣꯝꯗ ꯊꯣꯛꯇ꯭ꯔꯣ
ꯑꯩꯈꯣꯏꯔꯣꯝꯗꯤ ꯊꯥꯖ ꯊꯣꯛꯑꯦ ꯑꯇꯤꯌꯥ ꯁꯪꯉ ꯂꯩꯌꯦ ꯃꯨꯟꯗꯣ
ꯑꯣ ꯑꯠꯆꯥ ꯆꯥ ꯆꯥ ꯅꯣꯏꯉꯁꯤ ꯅꯣꯡꯒ ꯆꯨꯕ꯭ꯔꯣ
ꯑꯥ ꯉꯁꯥꯏ ꯑꯌꯨꯛꯇ ꯆꯨꯔꯝꯃꯦ
ꯑꯣ ꯑꯗꯣ ꯅꯣꯏꯒꯤ ꯂꯝꯕꯤꯁꯨ ꯅꯣꯏꯒꯤ ꯂꯝꯕꯤꯗꯣ ꯅꯪ ꯅꯣꯏꯒꯤ ꯂꯝꯕꯤꯗꯣ ꯆꯠꯄ ꯅꯨꯡꯉꯥꯏꯇꯦꯀꯣ
ꯅꯨꯡꯉꯥꯏꯇꯦ ꯎꯝ ꯍꯥꯏꯗꯤ
ꯁꯨꯛ ꯁꯨꯛ ꯅꯨꯡꯉꯥꯏ ꯅꯨꯡꯉꯥꯏꯇꯕꯅꯦ ꯑꯣ ꯍꯥꯏꯋꯦꯁꯨ ꯅꯨꯡꯉꯥꯏꯇꯦ ꯁꯨꯛ ꯅꯨꯡꯉꯥꯏ ꯅꯨꯡꯉꯥꯏꯇꯦ ꯍꯥꯏꯋꯦꯗꯨꯁꯨ
ꯃꯔꯛ ꯃꯔꯛꯇ ꯅꯨꯡꯉꯥꯏꯇꯕꯅꯦ ꯃꯔꯛ ꯃꯔꯛꯇ ꯅꯨꯡꯉꯥꯏꯕꯅꯦ
ꯑꯣ ꯌꯥꯗꯦꯕ ꯀꯥꯏꯗꯒꯤ ꯂꯣꯏ ꯀꯩ ꯍꯥꯏꯁꯤꯔꯥ ꯀꯣꯛꯊꯣꯔꯛꯑꯦ ꯅꯣꯏꯒꯤ ꯍꯥꯏꯋꯦꯗꯣ
ꯑꯝ
ꯈꯪꯉꯦ ꯈꯪꯉꯦ
ꯑꯗꯨ ꯅꯣꯏꯒꯤ ꯂꯝꯕꯤ ꯅꯣꯏꯒꯤ ꯕꯖꯥꯔ ꯌꯧꯔꯝꯗꯥꯏꯗ ꯑꯃ ꯂꯝꯕꯤ ꯑꯃ ꯂꯩꯕꯗꯥꯏ ꯑꯁ ꯇꯨꯗꯤ ꯌꯥꯗ꯭ꯔꯦꯗ ꯔꯦ ꯑꯩꯁ ꯅꯣꯡ ꯇꯥꯕꯗꯗꯤ ꯆꯠꯄ ꯌꯥꯗ꯭ꯔꯦ
ꯎꯝ
ꯑꯗꯨꯒ ꯍꯅꯨꯃꯥꯟꯒꯤ ꯒꯥꯔꯤ ꯃꯌꯥꯝꯗꯨꯒ ꯑꯁ ꯂꯣꯏꯔꯦ
ꯎꯝ
ꯑꯩꯈꯣꯏꯁꯨ ꯆꯠꯂꯝꯃꯦꯕꯀꯣ
ꯎꯝ
ꯂꯝꯕꯤꯗꯣ ꯅꯨꯡꯉꯥꯏꯇꯦ ꯅꯨꯡꯉꯥꯏꯇꯦ ꯅꯨꯡꯉꯥꯏꯇꯦ
ꯅꯨꯡꯉꯥꯏꯇꯕꯅꯦ ꯎꯝ
ꯎꯝ
ꯅꯨꯡꯉꯥꯏꯇ꯭ꯔꯁꯨ ꯑꯩꯗꯤ ꯌꯨꯝ ꯂꯩꯕꯅꯤꯅ ꯆꯠꯅꯤꯡꯕ
ꯅꯣꯏꯁꯦ ꯅꯣꯏꯗꯤ ꯅꯨꯡꯉꯥꯏꯔꯝꯅꯤꯅ ꯂꯧꯒꯤ ꯃꯇꯝꯁꯨ ꯑꯣꯏꯕꯅꯤꯅꯀꯣ
ꯅꯨꯡꯉꯥꯏꯕꯔꯥ ꯅꯨꯡꯉꯥꯏꯇꯕꯔꯥ ꯈꯪꯗꯦꯗꯥ
ꯅꯨꯡꯉꯥꯏꯔꯝꯅꯤꯗꯥ ꯈꯨꯜꯗ ꯂꯩꯔꯗꯤ ꯐ꯭ꯔꯤ ꯐ꯭ꯔꯣꯝ ꯇꯦꯟꯁꯟ ꯑꯣꯏꯗ꯭ꯔꯣ ꯋꯥꯎ ꯑꯩꯈꯣꯏꯒꯤꯁꯨ ꯄꯣꯊꯣꯔꯛꯑꯣꯅꯦ ꯇꯥꯞꯊꯣꯔꯛꯑꯣ ꯍꯥꯏꯕ꯭ꯔꯥ ꯑꯣꯍꯣ ꯂꯥꯛꯄ ꯌꯥꯗ꯭ꯔꯣ
ꯅꯣꯡꯃꯗꯤ ꯂꯥꯛꯀꯦ ꯑꯗꯨ ꯂꯥꯛꯄ ꯀꯥꯟꯗ ꯂꯥꯛꯄ ꯀꯥꯟꯗ ꯊꯔꯣꯏꯗꯣ ꯂꯩꯇ꯭ꯔꯗꯤ ꯀꯃꯥꯏꯅ ꯑꯩꯗꯣ ꯏꯀꯥꯏ ꯅꯪꯂꯣꯏꯗꯔꯣ
ꯑꯣꯍꯣ ꯎꯄꯨ ꯃꯅꯨꯡꯗ ꯊꯝꯈ꯭ꯔꯣ ꯉꯁꯤ ꯈꯨꯜꯂꯛꯄꯗꯣ
ꯎꯝ
ꯑꯗꯨꯒ ꯅꯪ ꯂꯥꯛꯕꯗ ꯄꯨꯔꯛꯈ꯭ꯔꯣ
ꯑꯁꯦꯡꯕ ꯑꯁꯦꯡꯕꯩꯔꯣ
ꯑꯣ ꯍꯣ ꯐꯥꯒꯤ ꯃꯥꯟꯕꯔꯣ
ꯍ ꯌꯥꯝ ꯒ꯭ꯌꯥꯟ ꯇꯥꯅꯒ ꯉꯥꯡꯉꯤꯀꯣ ꯅꯪꯁꯦ
ꯀꯩꯅꯣꯅꯦ ꯃꯤ ꯒꯌ꯭ꯥꯟ ꯇꯥꯅ ꯉꯥꯡꯉꯤꯅꯦ ꯀꯩꯅꯣ
ꯍ
ꯄꯤꯅꯤꯡꯗꯗꯤ ꯄꯤꯅꯤꯡꯗꯦ ꯍꯥꯏꯌꯣ
ꯄꯤꯅꯤꯡꯉꯦ ꯏꯅꯥꯎꯒꯤ ꯄꯤꯅꯤꯡꯗꯅ ꯀꯅꯥꯒꯤ ꯄꯤꯅꯤꯡꯗꯣꯏꯅꯣ
ꯑꯣꯍꯣ ꯀꯥꯏ ꯅꯅꯥꯎꯅꯣꯗꯥ
ꯑ
ꯂꯣꯏꯔꯦꯍꯦ ꯑꯁ ꯑꯣꯍꯣ ꯏꯖꯠ ꯃꯥꯡꯉꯦꯍꯦ ꯃꯤ ꯅꯌꯥꯝꯕꯅꯦ ꯀꯩꯅꯣ
ꯏꯌꯥꯝꯕ
ꯎꯝ ꯃꯥꯏ ꯀꯧꯋꯧ ꯉꯁꯥꯏꯅ ꯈꯔ ꯔꯦꯁꯄꯦꯛ ꯊꯝꯃꯣ
ꯍꯣꯏ ꯍꯣꯏ ꯊꯝꯃꯒꯦ ꯊꯝꯃꯒꯦ
ꯎꯝ ꯍꯣꯏ ꯕꯦꯕꯥꯔꯗꯣ ꯈꯔ ꯊꯝꯃꯨꯕ ꯑꯍꯜ ꯂꯃꯟ ꯑꯣꯏꯔꯗꯤ ꯑꯗꯨꯅꯦ ꯅꯣꯏ ꯂꯥꯏꯔꯤꯛ ꯇꯝꯔꯤꯗꯣ ꯑꯗꯨ ꯑꯗꯨꯒꯤꯗꯃꯛꯇ ꯇꯝꯔꯤꯅꯦ
ꯎꯝ
ꯅꯣꯏꯕꯨ ꯒꯌ꯭ꯥꯟ ꯇꯥꯑꯣꯅꯦ ꯉꯥꯎꯁꯤꯟꯅꯅꯨꯅꯦ ꯍꯌꯦꯡꯗꯤ ꯀꯗꯥꯏ ꯆꯠꯀꯦꯔꯣ
ꯍꯌꯦꯡꯁꯦ ꯌꯨꯝꯗ ꯂꯩꯒꯅꯤ
ꯑꯃꯨꯛ ꯊꯥꯔꯣꯏ ꯈꯨꯟꯕ ꯆꯠꯀꯦꯔꯣ
ꯊꯔꯣꯏ ꯈꯨꯟꯕ ꯆꯥꯕꯗꯣ ꯈꯪꯗꯦ ꯆꯠꯅꯤꯡꯉꯗꯤ ꯆꯠꯅꯤꯡꯉꯦꯗꯅ ꯏꯃꯥꯟꯅꯕꯤ ꯂꯩꯔꯗꯤ ꯆꯠꯂꯅꯤ ꯏꯃꯥꯟꯅꯕꯤ ꯂꯩꯇ꯭ꯔꯗꯤ ꯆꯠꯂꯣꯏ
ꯑꯣ ꯅꯣꯏꯒꯤ ꯅꯣꯏꯒꯤ ꯃꯐꯝ ꯅꯠꯇ꯭ꯔꯣ ꯇ꯭ꯔꯦꯟ ꯇ꯭ꯔꯦꯟ ꯂꯥꯛꯀꯅꯤ ꯍꯥꯏꯕꯗꯨ
ꯑꯧ ꯂꯥꯛꯀꯅꯤ
ꯁꯦꯝꯕ ꯂꯣꯏꯔꯕꯣ ꯑꯗꯨꯗꯨꯕꯣ
ꯁꯦꯝꯕ ꯂꯣꯏꯗ꯭ꯔꯤꯗ ꯁꯦꯝꯃꯤ
ꯑꯣ ꯑꯩꯈꯣꯏ ꯂꯥꯛꯄ ꯀꯥꯟꯗꯁꯨ ꯎꯗꯤ ꯎꯏ ꯑꯗꯨ ꯆꯠꯇꯤ ꯆꯠꯂꯝꯗꯦꯕ ꯅꯣꯏ ꯀꯩꯅꯣ ꯕꯖꯥꯔ ꯑꯦꯔꯤꯌꯥꯗ ꯈꯛꯇꯅꯦꯕꯀꯣ ꯑꯩꯈꯣꯏ ꯂꯥꯛꯄꯗꯣ
ꯎꯝ
ꯑꯗ ꯈꯪꯛꯅꯦ ꯇꯩꯕꯨꯗꯤ ꯈꯪꯗꯦꯗ ꯅꯣꯏꯒꯤ ꯃꯐꯝꯗꯁꯨ ꯅꯣꯡ ꯆꯨꯔꯗꯤ ꯅꯨꯡꯗꯤ ꯅꯨꯡꯗꯤ ꯅꯨꯡꯉꯥꯏꯇꯦꯀꯣ ꯍꯥꯏꯗꯤ ꯂꯝꯕꯤꯗꯨꯁꯨꯀꯣ ꯂꯝꯕꯤꯗꯨꯒ ꯀꯩ ꯍꯥꯏꯁꯤꯔꯥ ꯑꯣꯏꯒꯤ ꯕꯖꯥꯔ ꯃꯐꯝꯗꯨꯁꯨ ꯈꯔ ꯀꯩꯅꯣ ꯇꯧꯋꯦ ꯑꯗꯨꯝ ꯀꯨꯏꯔꯛꯑꯗꯤ ꯐꯖ ꯀꯨꯏꯔꯛꯑꯗꯤ ꯐꯖꯔꯛꯀꯅꯤꯗ ꯅꯣꯏꯒꯤ ꯃꯐꯝꯗꯣ ꯂꯝꯕꯤ ꯊꯣꯡ ꯅꯨꯡꯉꯥꯏꯔꯗꯤ ꯆꯥꯎꯈꯠꯀꯅꯤ
ꯅꯪ ꯌꯥꯝ ꯍꯩꯅ
ꯎꯝ ꯑꯩꯈꯣꯏꯗꯤ ꯌꯥꯝ ꯍꯩꯕꯅꯦ ꯍꯤꯁꯇ꯭ꯔꯤ ꯃꯦꯟꯅꯦ ꯑꯩꯈꯣꯏꯁꯦ
ꯌꯥꯝ ꯐꯩ ꯌꯥꯝ ꯐꯩꯌꯦ
ꯑꯗꯨꯅꯦ ꯅꯪ ꯑꯣꯅꯔꯁꯇ ꯀꯔꯤ ꯂꯧꯒꯦ
ꯅꯪꯅ ꯍꯧꯖꯤꯛ ꯍꯥꯏꯈꯤꯕꯃꯛꯇꯨꯅꯦ
ꯑꯆꯥ ꯅꯪꯁꯨ ꯍꯤꯁꯇ꯭ꯔꯤꯔꯣ
ꯎꯝ
ꯑꯗꯨꯗꯤ ꯅꯪꯒꯤ ꯊꯥ ꯊꯥꯏ ꯅꯪꯒꯤ ꯒ꯭ꯔꯦꯠ ꯒ꯭ꯔꯦꯠ ꯒ꯭ꯔꯦꯠ ꯒ꯭ꯔꯥꯃꯥꯗꯔꯒꯤ ꯃꯤꯡ ꯊꯤꯁꯤꯔꯣ ꯏꯕꯥꯅꯤ
ꯑꯣ ꯍꯣ ꯅꯣꯏ ꯕꯦꯛꯒ꯭ꯔꯥꯎꯟꯒꯤ ꯀꯩꯅꯣ ꯊꯤꯕꯤꯒꯦ ꯍꯥꯏꯔꯒ ꯅꯣꯛ ꯂꯩ
ꯑꯗ ꯂꯥꯛꯑꯣ ꯊꯤꯔꯁꯤꯗꯅ ꯑꯗꯨꯅꯦ ꯎꯝ ꯈꯨꯟꯗ ꯂꯥꯛꯇ꯭ꯔꯗꯤ ꯑꯗꯨꯗ ꯂꯩꯔꯒ ꯀꯃꯥꯏꯅ ꯊꯤꯕ ꯌꯥꯒꯗꯣꯏꯅꯣ
ꯅꯣꯏꯒꯤ ꯂꯝꯕꯤꯗꯣ ꯑꯗꯣ ꯁꯦꯝꯗꯣꯛꯈ꯭ꯔꯣ ꯍꯥꯟꯅ ꯑꯗꯨꯗꯤ ꯂꯥꯛꯄ ꯌꯥꯏ ꯍꯥꯏꯗꯤ ꯒꯔꯤꯁꯨ ꯊꯧꯕ ꯅꯨꯡꯉꯥꯏꯇꯦꯕꯀꯣ
ꯂꯥꯞꯊꯣꯛꯄ ꯀꯥꯏꯅ ꯅꯪ ꯆꯪꯉꯛꯀꯗꯕꯗꯨꯗꯤ ꯀꯩꯅꯣ
ꯑꯣꯍꯣ ꯑꯗꯨꯕꯨꯅꯦ ꯅꯣꯏ ꯂꯝꯕꯤ ꯊꯣꯡꯗꯣ ꯅꯨꯡꯉꯥꯏꯇꯦꯕ
ꯅꯨꯡꯉꯥꯏꯔꯁꯨ ꯆꯪꯉꯛꯀꯗꯕꯅꯤ ꯀꯩꯅꯣ
ꯀꯃꯥꯏꯟ ꯆꯪꯒꯦꯔꯣ ꯂꯝꯕꯤꯗ ꯁꯤꯍꯧꯔꯗꯤ
ꯑꯦ ꯀꯩꯒꯤ ꯁꯤꯗꯣꯔꯤꯕ ꯃꯤ ꯃꯌꯥꯝꯁꯨ ꯆꯠꯅꯔꯤꯅꯦ
ꯑꯣ ꯍꯣ ꯅꯪ ꯈꯪꯗꯕꯒꯤꯅꯦ ꯌꯥꯗꯦꯕ ꯂꯝꯕꯤꯗꯣ ꯅꯍꯥꯟꯁꯨ ꯕ꯭ꯔꯦꯛ ꯐꯦꯜ ꯇꯧꯗꯅ ꯁꯤꯒꯦ ꯇꯧꯋꯦ
ꯑꯣ ꯀꯤꯖꯩꯀꯣ ꯐꯖꯅ ꯊꯧꯔꯒ ꯆꯠꯂꯣ
ꯑꯣ ꯍꯣ ꯑꯗꯨ ꯌꯥꯗꯦꯅꯦ ꯅꯣꯏ ꯁꯤꯕꯥꯥꯏꯁꯤꯡꯁꯨ ꯐꯥꯏꯅꯦ ꯀꯩ ꯀꯩꯅꯣ ꯄꯨꯂꯤꯁ ꯃꯌꯥꯝꯗꯣ ꯑꯗꯣ ꯍꯤꯁꯇ꯭ꯔꯤ ꯂꯧꯋꯦ ꯍꯥꯏꯌꯦ ꯑꯗꯣ ꯅꯣꯏ ꯅꯣꯏ ꯈꯨꯟꯒꯤ ꯅꯣꯏ ꯈꯨꯟꯁꯦ ꯊꯥꯏꯅꯒꯤ ꯀꯩ ꯂꯝ ꯀꯩ ꯂꯝ ꯑꯣꯏꯒꯦ ꯍꯥꯏꯗꯤ ꯈꯪꯕ꯭ꯔꯥ ꯍꯥꯥ
ꯁꯤꯔꯣ ꯑꯥꯎ ꯇꯥꯏꯌꯦ
ꯅꯣꯏ ꯅꯣꯏ ꯈꯨꯟꯗꯨ ꯍꯧꯖꯤꯛ ꯅꯪꯅ ꯂꯩꯔꯤꯕꯗꯨ ꯅꯪꯒꯤ ꯂꯩꯔꯕ ꯑꯦꯔꯤꯌꯥꯗꯣ ꯎꯝ ꯊꯥꯏ ꯊꯥꯏꯅꯒꯤ ꯃꯃꯥꯡꯉꯩꯗ ꯀꯅꯥꯒꯤ ꯂꯝ ꯑꯣꯏꯕ꯭ꯔꯥ ꯈꯪꯕ꯭ꯔꯥ
ꯈꯪꯗꯦꯗ
ꯑꯣꯍꯣ ꯍꯤꯁꯇ꯭ꯔꯤ ꯂꯧꯋꯦ ꯍꯥꯏ ꯁꯤꯐꯥꯎ ꯈꯪꯗꯦ
ꯍꯨꯝ ꯅꯪꯗꯤ ꯈꯪꯕ꯭ꯔꯣ
ꯈꯪꯉꯦ
ꯌꯦ
ꯈꯪꯗ꯭ꯔꯗꯤ ꯀꯩꯅꯣ ꯁꯤꯕꯣ ꯈꯪꯗ꯭ꯔꯣ
ꯈꯪꯗꯦꯗ
ꯌꯥꯗ꯭ꯔꯦꯗ ꯑꯗꯨꯗꯤ ꯑꯣꯍꯣ
ꯎꯝ ꯑꯣꯍꯣꯁꯦ ꯅꯪꯒꯤ ꯊꯤꯝ ꯃꯣꯔ ꯂꯩꯔꯦꯅꯦ
ꯎꯝ ꯌꯥꯗ꯭ꯔꯦ ꯌꯥꯗ꯭ꯔꯦ ꯁꯤꯐꯥꯎ ꯈꯪꯗ꯭ꯔꯗꯤ
ꯑꯍꯥ
ꯃꯣꯏ ꯕ꯭ꯔꯤꯇꯤꯁ ꯍꯥꯏꯕ꯭ꯔꯥ ꯑꯗꯨꯅ ꯅꯩꯔꯝꯕꯗꯩ ꯅꯣꯏ ꯃꯐꯝꯗꯣ ꯖꯄꯥꯟ ꯃꯤꯁꯤꯡꯅ ꯑꯥ ꯑꯗꯨꯗ ꯑꯩꯒꯤ ꯒ꯭ꯔꯦꯠ ꯒ꯭ꯔꯦꯠ ꯒ꯭ꯔꯥꯝ ꯐꯥꯗ꯭ꯔꯁꯨ ꯌꯥꯎꯕꯅꯦꯕ
ꯎꯝ
ꯎꯝ ꯂꯣꯏꯔꯦ
ꯄꯨꯡ ꯀꯌꯥꯗ ꯇꯨꯝꯒꯅꯦꯕ ꯅꯪꯗꯣ
ꯑꯩꯁꯦ ꯄꯨꯡ ꯃꯪꯉꯥ ꯄꯨꯡ ꯃꯪꯉꯥꯗ ꯇꯨꯝꯃꯅꯤ ꯑꯗꯨꯒ ꯅꯤꯄꯥꯥꯟꯗ ꯍꯧꯒꯠꯂꯒ ꯀꯣꯂꯦꯖꯃꯨꯛ ꯆꯠꯂꯅꯤ
ꯀꯩꯅꯣꯅꯦ ꯍꯥꯏꯁꯤꯕꯣ
ꯑꯣꯍꯣ ꯑꯩ ꯍꯥꯏꯗꫭ ꯒ꯭ꯌꯥꯟ ꯇꯥꯗ꯭ꯔꯣ
ꯊꯦꯡꯃꯟꯗ꯭ꯔꯣ ꯅꯪꯒꯤ ꯈꯨꯇꯨꯝꯗꯣ
ꯀꯥꯏ ꯊꯦꯡꯕꯅꯣ ꯁꯤꯕꯣ ꯀꯅꯥ ꯑꯩ ꯀꯣꯟꯅ ꯇꯧꯕ ꯉꯝꯒꯦ ꯄ꯭ꯔꯤꯊꯤꯕꯤꯗ
ꯑꯗꯨꯒꯤꯅꯤꯅꯦ ꯍꯥꯏꯁꯦ ꯌꯥꯝ ꯊꯦꯡꯃꯜꯂꯦ ꯍꯥꯏꯕ
ꯎꯝ ꯑꯩꯈꯣꯏꯗꯤ ꯇꯥꯂꯦꯅꯦ ꯁꯤ ꯇꯥꯂꯦꯅꯦ ꯌꯨꯅꯤꯛ ꯃꯦꯟꯅꯦ ꯑꯩꯈꯣꯏꯗꯤ
ꯑꯁꯦꯡꯕꯒꯤꯔꫭ
ꯍꯥꯥ
ꯑꯁꯦꯡꯕꯒꯤꯔꯣ
ꯍꯣꯏ
ꯐꯣꯟ ꯇꯧꯕ ꯐꯪꯕꯗꯤ ꯌꯥꯝꯅ ꯏꯔꯥꯏꯕꯛ ꯐꯩꯗ ꯑꯗꯨꯒꯤ
ꯑꯣ ꯌꯥꯝ ꯐꯕꯅꯦ ꯍꯌꯦꯡꯋꯥꯏ ꯀꯣꯂꯥꯕꯣꯔꯦꯠ ꯇꯧꯒꯦꯁꯨ ꯌꯥꯏ ꯑꯩꯒ ꯅꯪ ꯍꯤꯁꯇ꯭ꯔꯤ ꯂꯧꯔꯤꯗꯣ ꯅꫭꯏꯒꯤ
ꯎꯝ
ꯅꯣꯏ ꯅꯣꯏꯒꯤ ꯕꯦꯛꯒ꯭ꯔꯥꯎꯟ ꯊꯤꯕꯒꯨꯝꯕ ꯀꯣ ꯊꯥꯏ ꯊꯥꯏꯅꯒꯤ ꯅꯣꯏ ꯂꯝꯗ ꯁꯤ ꯀꯔꯤ ꯂꯩꯥꯏꯍꯧꯒꯦ ꯀꯔꯤꯅ ꯁꯥꯕꯅꯣ ꯁꯤꯁꯦ ꯁꯤ ꯈꯣꯠꯄ ꯈꯪꯗꯔꯗꯤ ꯑꯗꯨꯝ ꯑꯩꯉꯣꯟꯗ ꯂꯥꯛꯑꫭ ꯇꯨꯁꯟ ꯂꯧꯕ ꯂꯥꯛꯄ ꯌꯥꯏ ꯋꯥꯟ ꯃꯟ ꯁꯤꯛꯁ ꯊꯥꯎꯖꯟ ꯑꯣꯡꯂꯤ
ꯂꯥꯛꯀꯦ ꯂꯥꯛꯀꯦ ꯍꯣꯝ ꯍꫭꯝꯇꯌꯨꯁꯟ ꯑꯣꯏꯅ ꯂꯥꯛ ꯄꯤꯔꯛꯑꯣ ꯅꯪꯒꯤ ꯄꯩꯁꯥꯗꯣ ꯍꯥꯞꯄꯤꯔꯛꯀꯦ
ꯌꯥꯏ ꯌꯥꯏ ꯑꯗꯨꯁꯨ ꯌꯥꯏ ꯅꯣꯏꯒꯤ ꯂꯩꯐꯝ ꯆꯥꯐꯝ ꯄꯤꯔꯗꯤꯀꯣ ꯂꯩꯕ ꯌꯥꯏ
ꯅꯠꯇꯦ ꯂꯩꯐꯝ ꯆꯥꯐꯝ ꯄꯤꯔꯣꯏ ꯊꯛꯅꯕ ꯆꯥꯅꯕ ꯈꯛꯇꯪꯒꯤꯅꯦ
ꯑꯣꯍꯣ ꯑꯗꯨꯗꯤ ꯀꯃꯥꯏ ꯂꯥꯛꯀꯦꯔꯣ
ꯊꯥꯅꯕ ꯍꯥꯏꯗꯤ ꯆꯥꯅꯕ ꯀꯩꯀꯩꯗꯨꯁꯨ ꯄꯤꯔꯅꯤ ꯑꯗꯨꯅ
ꯑꯣ ꯅꯣꯏ ꯂꯝꯕꯤ ꯆꯠꯂꯗꯤ ꯃꯝꯃꯅꯤꯅꯦ ꯑꯩ ꯁꯤꯖꯤꯒꯤ ꯂꯥꯛꯑꯗꯤ ꯇꯥꯕ꯭ꯔꯣ ꯑꯣ